ꯍꯜꯂꯣ
ꯑꯥ ꯇꯥꯏꯌꯦ ꯇꯥꯏꯌꯦ ꯍꯜꯂꯣ ꯇꯥꯔꯕꯣ
ꯇꯥꯔꯦ ꯇꯥꯔꯦ ꯀꯩꯗꯧꯔꯝꯃꯤꯅꯣ
ꯑꯩꯖꯦ ꯁꯨꯝ ꯂꯩꯔꯝꯃꯤꯅꯦ ꯀꯩꯅꯣ ꯉꯁꯤꯖꯤꯕꯨ ꯐꯣꯟ ꯇꯧꯊꯣꯛꯇꯅ ꯐꯣꯟ ꯇꯧꯔꯛꯏꯖꯤꯕꯣ ꯑꯩꯗꯤ ꯊꯥꯕꯨ ꯊꯥꯖꯔꯨꯗ꯭ꯔꯦ
ꯆꯦꯛꯁꯜꯂꯗꯤꯅꯦ ꯅꯣꯏ ꯅꯠꯇ꯭ꯔꯗꯤ ꯂꯩꯇꯦꯅꯦ ꯀꯅꯥ ꯀꯅꯥꯅꯣ ꯍꯪꯅꯕ ꯖꯦ ꯍꯪꯕ ꯌꯥꯕ ꯍꯪꯪꯒꯨꯔꯝꯅꯤꯅꯦ ꯄꯨꯡꯖꯦ ꯊꯦꯡꯉꯦ ꯑꯩꯗꯤꯅꯦ ꯅꯪ ꯇꯨꯝꯃꯝꯃꯗ꯭ꯔꯅꯕꯨ ꯈꯟꯕꯨ ꯈꯜꯂꯨꯔꯕ
ꯇꯨꯝꯗ꯭ꯔꯤ ꯇꯨꯝꯗ꯭ꯔꯤ ꯇꯨꯝꯕꯗꯤ ꯑꯩꯖꯦ ꯁꯨꯝ ꯇꯀꯣꯏ ꯇꯥꯛꯑꯒ ꯂꯩꯔꯝꯃꯤꯅꯤ
ꯑꯣ ꯐꯩꯅꯦ ꯅꯣꯏꯗꯤ ꯄꯩꯁꯥ ꯇꯥꯟꯕ ꯀꯟꯕꯅꯤꯅ ꯄꯩꯁꯥ ꯋꯥꯠꯇꯦꯅ ꯄꯩꯁꯥ ꯆꯤꯜꯂꯛꯑꯗꯤ ꯅꯣꯏ ꯅꯤꯡꯖꯤꯡꯉꯤꯅꯦ ꯗꯨꯅ ꯍꯪꯉꯛꯏꯅꯤꯅꯦ
ꯀꯩꯗꯧꯔꯒꯦꯅꯦ ꯅꯪꯕꯣ ꯍꯟꯗꯛꯖꯦ ꯀꯩ ꯇꯧꯕꯒ ꯌꯥꯎꯔꯒꯦ
ꯑꯣꯅꯦ ꯑꯁ ꯑꯅꯥꯕꯣ ꯑꯌꯦꯛꯄꯣ ꯈꯔ ꯌꯥꯎꯔꯦ ꯗꯣꯛꯇꯔꯗ ꯀꯩꯗ ꯆꯠꯊꯣꯛ ꯆꯠꯁꯤ ꯁꯤꯟꯖꯨ ꯑꯗꯒꯤ ꯍꯧꯖꯤꯛꯇꯤ ꯂꯧ ꯁꯤꯡ ꯃꯇꯝꯖꯨ ꯑꯣꯏꯕꯒꯤꯅꯦ ꯑ ꯂꯧ ꯅꯨꯡ ꯈꯣꯏꯕ ꯈꯣꯠꯄꯖꯨ ꯈꯔ ꯇꯧꯒꯦꯅ ꯇꯧꯕ ꯑꯗꯨꯒꯤꯁꯨꯅꯦ ꯅꯪꯉꯣꯟꯗꯒꯤ ꯄꯩꯁꯥ ꯅꯨꯡꯁꯥꯗꯣ ꯅꯣꯏꯅ ꯈꯔ ꯀꯣꯝꯅ ꯍꯦꯛ ꯁꯤ ꯇꯤꯖꯤꯟꯅꯕꯗꯣ ꯊꯣꯛꯄꯅꯤꯅ ꯍꯪꯉꯛꯏꯅꯤꯅꯦ ꯑꯇꯩꯖꯤꯡꯖꯦ ꯍꯪꯉꯨꯕꯗꯅꯦ ꯂꯩꯇꯦꯗ ꯍꯥꯏꯒ꯭ꯔꯦ ꯑꯃꯨꯛꯇꯣꯏꯕ ꯂꯩꯔꯤꯔ ꯂꯩ ꯇ꯭ꯔꯤꯔ ꯃꯤꯁꯤꯡꯖꯦ
ꯄꯩꯁꯥꯗꯣ ꯁꯨꯃꯥꯏꯅ ꯇꯧꯕꯅꯦꯕꯀꯣ ꯑꯩꯗꯣ ꯍꯟꯗꯛꯇꯤ ꯑꯁꯤꯗ ꯏꯆꯥ ꯑꯃꯥ ꯂꯩꯕꯗꯣ ꯃꯥꯗꯣ ꯒꯦꯠ ꯇꯧꯗꯣꯏꯅꯦꯅ ꯇꯧꯕꯗ ꯄꯩꯁꯥꯗꯣ ꯊꯤꯈꯤꯕꯗꯣ ꯈꯨꯠꯇ ꯄꯩꯁꯥ ꯄꯥꯏꯗ꯭ꯔꯦꯕ ꯑꯗꯣ ꯁꯣꯝꯗ ꯍꯪꯐꯝꯕꯨꯗꯤ ꯂꯩꯌꯦ ꯅꯪ ꯎꯝ ꯄꯩꯁꯥ ꯈꯇꯪ ꯂꯧꯗꯣꯏꯔꯥ ꯅꯠꯇ꯭ꯔꯒꯅ ꯄꯣꯠ ꯀꯩꯀꯥ ꯊꯝꯃꯒ ꯂꯧꯒꯦ ꯍꯥꯏꯔꯣ
ꯑꯣ ꯀꯩꯅꯣ ꯇꯧꯕ꯭ꯔꯥ ꯄꯣꯠ ꯊꯝꯃꯒꯅ ꯏꯟꯇꯔꯦꯁ ꯈꯔ ꯄꯤꯛꯄ꯭ꯔꯥ ꯅꯣꯏꯒꯤ ꯑꯗꯣ ꯀꯃꯥꯏ ꯀꯃꯥꯏꯒ ꯇꯧꯕꯅꯣ
ꯈꯪꯗꯦ ꯇꯧꯏꯁꯦ ꯍꯧꯖꯤꯛ ꯀꯥꯟꯁꯤ ꯀꯃꯥꯏ ꯍꯥꯏꯗꫭꯏꯅꫭ ꯍꯥꯟꯅꯗꯤ ꯑꯩꯈꯣꯏꯅ ꯑ ꯂꯩꯇ꯭ꯔꯦ ꯍꯥꯏꯔ ꯀꯥꯟꯗ ꯄꯨꯅꯤꯡꯉꯁꯨ ꯍꯦꯛꯇ ꯃꯤ ꯑꯃꯗ ꯍꯪꯉꯒ ꯍꯦꯛꯇ ꯄꯨꯕ ꯐꯪꯗ꯭ꯔꯣ
ꯐꯪꯐꯤ ꯐꯪꯉꯤ ꯅꯍꯥꯟꯋꯥꯏꯗꯤ
ꯍꯧꯖꯤꯛꯀꯤ ꯑꯗꯨꯒꯤ ꯃꯇꯝꯗꯣ ꯅꯠꯇ꯭ꯔꯦ ꯑꯩꯅ ꯄꯩꯁꯥ ꯑꯃ ꯂꯩꯇ꯭ꯔꯦꯅ ꯈꯨꯗꯛꯇ ꯅꯪꯅꯗ꯭ꯔꯦꯅꯅꯦ ꯑꯅꯥ ꯂꯥꯏꯌꯦꯛ ꯑꯅꯥ ꯑꯌꯦꯛ ꯌꯥꯎꯔꯛꯑꯖꯨ ꯆꯦꯟ ꯆꯦꯟꯗꯅ ꯄꯩꯁꯥ ꯍꯪꯕꯝꯗꯣ ꯍꯧꯖꯤꯛꯇꯤ ꯂꯩꯇ꯭ꯔꯦ ꯄꯤꯕꯤꯅꯕ ꯀꯅꯥꯝ ꯂꯩꯇ꯭ꯔꯝꯅꯤ ꯑꯩꯖꯨꯅꯦ ꯍꯟꯇꯛꯀꯤ ꯏꯆꯥꯒꯤ ꯇꯧꯕꯗꯨꯗꯅꯦ ꯀꯥꯏꯗꯒꯤ ꯅꯪꯅꯗꯗꯅ ꯀꯣꯏ-ꯆꯦꯜ ꯆꯦꯜꯂꯦ ꯑꯗꯨꯁꯨ ꯄꯣꯠ ꯌꯥꯎꯗ꯭ꯔꯗꯤ ꯄꯩꯁꯥ ꯄꯤꯔꯣꯏ ꯁꯤꯅꯅꯦ
ꯄꯣꯠ ꯄꯣꯠ ꯈꯨꯠꯁꯅꯥ ꯑꯗꯩꯗꯤ ꯍꯤꯡꯒꯣꯜ ꯄꯥꯇꯥꯥ ꯑꯗꯨꯒꯨꯝꯕ ꯉꯥꯛꯇꯅꯦ ꯍꯧꯖꯤꯛ ꯊꯤꯅꯔꯤꯁꯦ
ꯑꯗꯨꯅꯦ ꯑꯩꯅ ꯍꯪꯉꯛꯏꯖꯦ ꯑꯣ ꯑꯗꯨꯕꯨꯗꯤꯅꯦ ꯇꯧꯗ ꯌꯥꯗ꯭ꯔꯝꯅꯤꯅꯅꯦ ꯑꯩꯖꯨꯅꯦ ꯄꯣꯠꯇꯣ ꯀꯩꯅꯣ ꯁꯅꯥꯔ ꯀꯩꯅꯣ ꯃꯥꯟ ꯆꯥꯡꯗꯨꯕꯨꯗꯤ ꯄꯨꯔꯛꯑꯒꯦ ꯍꯥꯏꯗꯤ ꯑꯗꯨ ꯌꯥꯎꯗ꯭ꯔꯗꯤ ꯀꯅꯥꯁꯨ ꯄꯤꯅꯤꯡꯉꯣꯏꯑꯕ ꯍꯧꯖꯤꯛꯇꯤ ꯍꯥꯏꯗꯤ ꯅꯣꯏ ꯑꯩꯈꯣꯏ ꯈꯪꯅꯕꯗꯩ ꯂꯧꯕꯗꯕꯨ ꯏꯌꯥꯡ ꯌꯥꯡꯅ ꯂꯧꯕ ꯌꯥꯕꯩ ꯋꯥꯅꯤꯗꯣ
ꯃꯥꯅꯦ ꯃꯥꯅꯦ ꯑꯩꯖꯨ ꯃꯃꯥꯡꯒꯤ ꯈꯔ ꯈꯔ ꯁꯥꯐꯔꯤꯀꯥꯟꯗꯗꯤ ꯑꯗꯨꯝ ꯑꯉꯝꯕꯗꯣ ꯑꯗꯨꯝ ꯄꯥꯡꯅꯩꯗꯅ ꯅꯪꯁꯨ ꯑꯩꯉꯣꯟꯗꯥ ꯅꯤꯡꯉꯤ ꯑꯩ ꯈꯠꯇꯅ ꯅꯪ ꯃꯇꯦꯡ ꯄꯥꯡꯉꯦ ꯍꯥꯏꯕ ꯂꯩꯇꯦ ꯃꯤ ꯃꯖꯦ ꯇꯥꯟꯖꯥ ꯇꯥꯟꯖꯥꯒꯤ ꯑꯋꯥꯕ ꯃꯇꯝ ꯑꯗꯨꯅꯦ ꯈꯪꯗꯦꯗ ꯑꯩꯖꯦ ꯗꯣ ꯑ ꯑꯗꯣ ꯑꯃꯗꯤ ꯂꯩꯅꯦ ꯅꯪꯒꯤ ꯁꯅꯥ ꯀꯩ ꯀꯥ ꯂꯩꯔꯗꯤ ꯅꯪꯕꯨ ꯑꯦꯁ ꯕꯤ ꯑꯥꯏꯒꯤ ꯕꯦꯡꯀꯤ ꯑꯦꯀꯥꯎꯟꯒ ꯂꯩꯕ꯭ꯔꯣ
ꯑꯧ ꯑꯦꯁ ꯕꯤ ꯑꯥꯏꯒꯤꯗꯤ ꯂꯩꯌꯦ ꯑꯗꯨ ꯀꯩꯗꯧꯔꯒꯦ
ꯑꯥ ꯑꯗꯣ ꯍꯥꯏꯗꯤ ꯑꯈꯣꯏꯅ ꯑ ꯈꯨꯜꯂꯛꯇꯒ ꯊꯝꯕꯁꯦ ꯁꯅꯥꯖꯦ ꯄꯨꯂꯞꯅ ꯇꯗꯤ ꯄꯩꯁꯥꯖꯦ ꯍꯟꯕ ꯌꯥꯗꯦꯗꯅ
ꯑꯥ
ꯑꯗꯩꯗꯨꯗ ꯑꯃꯨꯛ ꯏꯟꯇꯔꯦꯁꯇꯤ ꯑꯃꯨꯛ ꯆꯥꯎꯋꯤꯀꯣ ꯑꯗꯨꯗꯣ ꯑꯥ ꯑꯈꯣꯏꯅ ꯍꯨꯖꯤꯛꯀꯤ ꯃꯣꯏꯒꯤ ꯕꯦꯡ ꯑꯦꯀꯥꯎꯟꯗꯨꯗ ꯑꯦꯁ ꯕꯤ ꯑꯥꯏꯒꯤꯗꯨꯗ ꯍꯥꯞꯆꯜꯂꯒ ꯑꯈꯣꯏꯒꯤ ꯁꯅꯥꯗꯣ ꯊꯝꯕꯗꯣ ꯑꯗꯨꯗꯨꯗꯤ ꯏꯟꯇꯔꯦꯁꯁꯨ ꯄꯤꯛ-ꯃꯥꯜꯂꯦ ꯑꯗꯩꯗꯤ ꯑꯈꯣꯏꯅ ꯑꯥ ꯄꯨꯜꯂꯞ ꯁꯤꯡꯀꯠꯄꯒꯤ ꯃꯍꯨꯠꯇꯅꯦ ꯄꯩꯁꯥꯗꯣ ꯂꯩꯔꯛ ꯂꯩꯔꯛꯀꯥꯟꯗ ꯈꯔ ꯈꯔ ꯁꯤꯡꯗꯣꯛꯄꯁꯨ ꯌꯥꯏ ꯍꯥꯏꯅ ꯇꯥꯏꯌꯦ ꯅꯪ ꯑꯗꯨꯗꯤ ꯄꯥꯎꯗꯤ ꯇꯥꯗꯕ꯭ꯔꯥ
ꯑꯣ ꯇꯥꯗꯦꯅꯦ ꯑꯈꯣꯏꯗꯤꯅꯦ ꯍꯟꯗꯛ ꯃꯔꯛꯁꯦ ꯑꯅꯥꯕ ꯑꯌꯦꯛꯄꯒ ꯇꯧꯕꯅꯦ ꯑꯐꯛ ꯑꯄꯥꯏ ꯆꯨꯗꯅꯦ ꯃꯄꯥꯟ ꯏꯄꯥꯟꯒ ꯊꯣꯛꯇ꯭ꯔꯦ ꯑꯩꯖꯦ ꯑꯗꯨꯅ ꯇꯥꯗꯦ ꯑꯁ ꯑꯗꯨꯒꯨꯝꯕꯗꯤ ꯅꯪꯅ ꯈꯔ ꯄꯩꯁꯥ ꯅꯨꯡꯁꯥꯒꯤ ꯀꯩꯊꯦꯟ ꯅꯨꯡꯊꯦꯟ ꯉꯥꯏꯇ ꯉꯥꯏꯇ ꯄꯩꯁꯥ ꯈꯣꯝꯕ ꯈꯣꯠꯄ ꯆꯠꯄꯅꯤꯅꯅꯦ ꯃꯤ ꯃꯌꯥꯝ ꯊꯦꯡꯅꯕꯅꯤꯅ ꯅꯪꯅ ꯍꯦꯟꯅ ꯇꯥꯔꯝꯃꯅꯤ ꯑꯀꯨꯞꯄ ꯃꯔꯣꯟꯗꯣ ꯑꯝꯇꯗꯨꯝ ꯍꯪꯗꯣꯔꯛꯎꯕꯣ ꯑꯗꯨꯗꯤ ꯃꯗꯨꯅꯗꯨꯝ ꯐꯗꯣꯏ ꯃꯥꯜꯂꯦ ꯄꯩꯁꯥꯖꯦ ꯈꯔ ꯌꯥꯝꯇꯛ ꯍꯦ ꯃꯊꯧ ꯇꯥꯗꯨꯔꯤꯕ ꯍꯟꯇꯛꯁꯦ꯫
ꯑꯗꯨꯅꯦ-ꯑꯗꯨꯅꯦ ꯀꯥꯏꯗꯗꯤ ꯑꯈꯣꯏ ꯍꯨꯖꯤꯛꯇꯤ꯫ ꯑꯥ ꯁꯦꯟꯗꯣꯏ ꯆꯥꯔꯒ ꯃꯌꯨꯝ ꯕꯤꯜꯗꯤꯡ ꯁꯥꯟꯅꯔꯤꯕꯅꯤꯗꯣ꯫ ꯃꯣꯏꯗꯤ ꯃꯤꯒꯤ ꯏ ꯆꯨꯞꯄꯒ꯫ ꯑꯈꯣꯏꯗꯤ ꯂꯩꯇꯕ ꯑꯈꯣꯏꯁꯤꯅ ꯂꯣꯏꯔꯦ ꯍꯧꯖꯤꯛꯇꯤ ꯎꯄꯥꯏ ꯂꯩꯇꯦ꯫
ꯅꯨꯡꯉꯥꯏꯕꯅꯅꯦ ꯄꯪꯅꯨꯡꯗ ꯅꯨꯡꯉꯥꯏꯈꯠꯂꯛꯏꯗꯣ ꯑꯗꯨꯝ ꯍꯦꯜꯂꯦ꯫ ꯍꯦꯟꯅ ꯑꯋꯥꯕ ꯑꯈꯣꯏꯅꯅꯦ ꯍꯟꯗꯛ ꯆꯍꯤꯃꯨꯛ ꯄꯨꯁꯟꯅꯤ ꯍꯟꯗꯛ ꯆꯍꯤ ꯄꯨꯕꯖꯦ ꯃꯊꯪ ꯃꯊꯪ ꯆꯍꯤꯗ ꯑꯃꯨꯛ ꯄꯨꯔꯒ ꯑꯃꯨꯛ ꯁꯤꯡꯅꯤ ꯑꯗꯨꯃꯥꯏꯅ ꯑꯗꯨꯝ ꯇꯧꯕꯗꯅꯦ ꯅꯟꯖꯜꯂꯛ ꯄꯗꯅꯦ ꯏꯁꯥꯖꯦ ꯑꯥ ꯏꯅꯪꯒꯟꯗ ꯃꯔꯨꯝ ꯊꯨꯔꯦꯗꯨꯅꯦ ꯇꯧꯔꯤꯁꯦ ꯍꯧꯖꯤꯛꯀꯥꯟꯁꯦ꯫
ꯑꯗꯣ ꯍꯧꯖꯤꯛꯁꯦ ꯑꯃꯨꯛ ꯄꯩꯁꯥꯖꯦ ꯄꯨꯔꯒ ꯑꯃꯨꯛ ꯍꯥꯠꯂꯒ ꯆꯠꯅꯕꯤ ꯑꯃ ꯇꯧꯅꯔꯤꯌꯦ꯫
ꯑꯗꯨꯗꯅꯦ ꯑꯩꯖꯨꯅꯦ ꯂꯩꯇ-ꯂꯩꯇ ꯅꯍꯥꯟꯋꯥꯏ꯫ ꯏꯆꯥꯅꯨꯄꯥꯒꯤ ꯑꯃ ꯃꯌꯨꯝ ꯁꯪꯒꯥꯕꯒꯤꯀꯥꯟꯗ ꯄꯩꯁꯥ ꯈꯔ ꯐꯪꯏꯗꯅ꯫ ꯑꯗꯨꯗꯣ꯫ ꯒꯤꯁꯦ ꯑꯥ ꯁꯦꯜꯍꯨꯟꯕꯤ ꯍꯥꯏꯗꯣꯏꯔꯥ ꯑꯗꯨꯗ ꯊꯥꯗꯣꯛꯎꯕꯅꯦ꯫ ꯂꯩꯀꯥꯏꯒꯤ ꯃꯧ ꯅꯍꯥꯈꯩꯅ ꯋꯥꯏꯕꯅꯦꯕ ꯄꯩꯁꯥꯗꯣ꯫ ꯑꯗꯨꯗꯨꯒꯗꯤ꯫ ꯁꯣꯝꯗ ꯂꯧꯅꯔꯝꯗꯥꯏ ꯁꯤꯖꯤꯟꯅꯔꯝꯗꯥꯏꯁꯤꯗ ꯄꯩꯁꯥꯗꯣ ꯊꯧꯅꯔꯀꯥꯟꯗꯗꯤ꯫ ꯂꯣꯠꯈ꯭ꯔꯦ ꯑꯗꯨꯗ ꯃꯊꯥꯁꯦ ꯁꯥꯗꯅ ꯂꯩꯔꯤꯕꯅꯤ꯫
ꯍꯣꯏꯅꯦ ꯑꯗꯨꯗꯅꯦꯕꯀꯣ ꯑꯩꯈꯣꯏꯅꯁꯨꯅꯦ ꯃꯤꯉꯣꯟꯗ ꯁꯥꯎꯔꯛ ꯄꯨꯗꯤ ꯌꯥꯄꯣꯠꯇꯦ ꯍꯧꯖꯤꯛ ꯃꯇꯝꯗꯅꯦ꯫ ꯄꯩꯁꯥ ꯄꯨꯒꯦꯅ ꯍꯪꯕꯁꯦ꯫ ꯈꯪꯅꯖꯥꯟꯅꯕ ꯏꯆꯤꯟ ꯏꯅꯥꯎ ꯑꯣꯏꯔꯒꯅ ꯑꯃ ꯑꯣꯏꯌꯦ ꯅꯛꯅꯕ ꯑꯗꯨ ꯅꯠꯇ꯭ꯔꯒꯗꯤꯅꯦ꯫ ꯑꯦ ꯀꯩ ꯄꯣꯠ ꯌꯥꯎꯔꯛꯏ ꯃꯥꯟ ꯆꯥꯡ ꯌꯥꯎꯔꯛꯄ꯭ꯔꯥ ꯄꯇꯥ ꯌꯥꯎꯔꯛꯄ꯭ꯔꯥ ꯍꯪꯉꯦꯕꯀꯣ ꯑꯗꯣ꯫ ꯁꯥꯥꯎꯔꯨ ꯌꯥꯄꯣꯠꯇꯦ ꯃꯇꯝꯁꯤ ꯃꯤꯁꯤꯡꯁꯦ ꯌꯥꯝ ꯐꯠꯅꯗ꯭ꯔꯦꯕꯀꯣ ꯃꯤꯒꯤ ꯄꯩꯁꯥꯁꯦ꯫ ꯁꯤꯡꯗꯕ ꯈꯣꯠꯇꯕ ꯑꯗꯨꯝ ꯇꯧꯅꯕꯁꯤꯅꯁꯨ ꯇꯧꯗꯤ ꯇꯧꯔꯤ ꯄꯣꯠꯅꯤꯗ ꯃꯤꯉꯣꯟꯗꯁꯨ ꯁꯥꯎꯔꯨꯕꯨꯗꯤ ꯌꯥꯄꯣꯠꯇꯦꯀꯣ ꯍꯧꯖꯤꯛ ꯃꯇꯝꯁꯦ꯫ ꯅꯣꯏ ꯑꯩꯈꯣꯏꯅ ꯇꯧꯗ꯭ꯔꯁꯨ ꯑꯇꯧꯕ ꯃꯤ ꯌꯥꯝꯅ ꯂꯩꯌꯦꯕ꯫
ꯃꯥꯅꯦ ꯃꯥꯅꯦ ꯁꯦꯟꯊꯣꯛ ꯂꯝꯕꯤꯅꯒ ꯂꯩꯁꯜꯂꯛ ꯇꯕꯅꯦ ꯃꯇꯝꯁꯤꯅ ꯏꯔꯥꯡꯅꯒ ꯐꯠꯇꯕꯒ꯫ ꯕ꯭ꯂꯣꯀꯦꯠ ꯑꯣ ꯀꯔꯤꯋꯣ ꯄꯣꯠꯅꯒ ꯇꯥꯡꯈꯠꯂꯛꯄꯅꯦ꯫ ꯄꯩꯁꯥꯁꯤꯗꯤ ꯅꯣꯡꯃꯗ ꯀꯌꯥ ꯀꯌꯥꯅꯣ ꯍꯥꯟꯅ ꯆꯪꯉꯝꯕꯗꯨꯗꯒꯤ ꯍꯧꯖꯤꯛꯅ ꯍꯦꯟꯅ ꯃꯌꯥꯝ ꯑꯃ ꯗꯕꯜ ꯗꯕꯜ꯫ ꯆꯪꯈꯠꯂꯛꯄꯤꯅꯤꯗꯣ꯫
ꯃꯥꯅꯦ ꯃꯥꯅꯦ ꯅꯪꯒꯤ ꯅꯆꯥꯅꯨꯄꯤ ꯀꯔꯝꯕꯅꯣ ꯕꯦꯠ ꯇꯧꯗꯣꯏꯕꯣ꯫
ꯑꯁ ꯑꯇꯣꯝꯕꯤꯗꯨꯅꯦ ꯃꯤ ꯃꯥ ꯑꯗꯨꯗ ꯇꯧꯍꯧꯗ꯭ꯔꯗꯤ ꯍꯌꯦꯡ ꯀꯩꯝꯇ ꯀꯥꯟꯅꯔꯔꯣꯏ ꯆꯟꯅꯔꯔꯣꯏꯅ꯫ ꯇꯧꯔꯤꯕꯅꯦ꯫
ꯄꯩꯁꯥ ꯀꯌꯥꯒ ꯆꯪꯒꯦ ꯅꯣꯏ ꯕꯦꯠ ꯇꯧꯕꯗꯨꯕꯨ꯫
ꯑꯁ ꯑꯗꯨꯝ ꯈꯔ ꯌꯥꯝ ꯆꯪꯈ꯭ꯔꯦ ꯑꯗꯨꯅꯤ ꯈꯪꯗꯦ ꯇꯧꯔꯤꯁꯦ꯫ ꯑꯗꯣ꯫ ꯅꯪꯕꯨ ꯄꯩꯁꯥꯗꯣ ꯀꯩꯅꯣ ꯅꯣꯏꯒꯤ ꯑꯍꯟ ꯂꯃꯟ ꯃꯁꯥ ꯉꯝꯗꯕ ꯌꯥꯎꯔꯤꯔꯥ꯫ ꯀꯅꯥꯒꯤꯅꯣ ꯅꯪꯒꯤ ꯅꯣꯏ ꯅꯣꯏ ꯅꯪ ꯅꯄꯨꯔꯣꯏꯕꯒꯤꯔ ꯀꯃꯥꯏꯅ ꯇꯧꯕꯅꯣ꯫
ꯑꯣ ꯍꯟꯗꯛꯁꯦ ꯑ ꯑꯩꯈꯣꯏ ꯏꯃꯨꯡꯁꯨ ꯅꯥꯕ ꯑꯗꯒꯤꯅꯦ꯫ ꯑ ꯀꯩꯅꯣꯒꯤꯁꯨꯅꯦ ꯏꯄꯥꯝꯂꯣꯝꯒꯤꯁꯨꯅꯦ ꯑꯅꯥꯕ ꯌꯥꯎꯕ ꯑꯗꯨꯅꯅꯦ꯫ ꯈꯔ ꯈꯔ ꯑꯅꯥꯕꯅ ꯑꯆꯧꯕꯕꯨꯗꯤ ꯅꯠꯇꯦ ꯑꯗꯨ ꯑꯣꯏꯔꯁꯨꯅꯦ ꯅꯥꯔꯕꯅꯤꯅ ꯆꯠꯊꯣꯛꯀ ꯆꯠꯁꯤꯟꯒ ꯑꯗꯒꯤ ꯄꯩꯁꯥ ꯅꯨꯡꯁꯥ ꯈꯔ ꯑꯗꯩ ꯑꯃꯨꯛ ꯍꯧꯖꯤꯛꯇꯤꯅꯦ ꯂꯨꯍꯣꯡ ꯄꯟꯊꯥꯁꯤꯕꯨ ꯀꯩꯅꯣ꯫ ꯏꯉꯥ ꯏꯉꯦꯟꯁꯤꯕꯨ ꯐꯥꯏꯔꯦꯟ ꯂꯝꯇꯥ ꯑꯗꯨꯃꯥꯏꯅ ꯍꯣꯡꯉꯤꯃꯦ ꯅꯣꯏꯁꯨ ꯇꯧꯔꯝꯒꯅꯤ ꯊꯧꯗꯣꯛ ꯋꯥꯊꯣꯛ ꯃꯌꯥꯝꯁꯤꯅꯅꯦ ꯅꯣꯡꯃꯗꯅꯦ ꯕꯥ ꯇꯣꯟꯁꯦ ꯃꯔꯤ ꯃꯉꯥ ꯃꯔꯤ ꯃꯉꯥ ꯂꯥꯛꯑꯦ ꯂꯤꯁꯤꯡ ꯑꯍꯨꯝ ꯃꯔꯤ ꯑꯍꯨꯝ ꯃꯔꯤ ꯄꯥꯏꯕꯁꯤꯗꯅꯦ ꯄꯩꯁꯥꯁꯦ ꯁꯣꯝꯒꯤ ꯁꯤ ꯌꯨꯝꯒꯤ ꯁꯤꯖꯤꯟꯅꯅꯕꯖꯤꯡꯁꯦ ꯂꯣꯏꯅ ꯄꯣꯄꯥꯡꯗ ꯄꯥꯏ ꯂꯩ ꯑꯗꯨꯅꯅꯦ ꯄꯩꯁꯥꯁꯦ ꯗ꯭ꯌꯨ ꯌꯥꯝ ꯆꯠꯂꯕ ꯑꯗꯨꯅ ꯑꯝꯇꯪ ꯄꯨꯔꯒ ꯐꯨꯀꯠꯂꯒꯅꯦ ꯀꯣꯟꯅ ꯑꯃꯨꯛ ꯅꯦꯅꯥ ꯇꯥꯅꯅꯦ ꯀꯥꯏꯅꯣ ꯀꯩꯅꯣ ꯁꯤꯟꯅꯔꯒꯦꯅ ꯈꯜꯂꯛꯑꯕ ꯑꯩꯁꯦ
ꯏꯃꯥꯏꯄꯦꯃꯥ ꯂꯨꯍꯣꯡꯕꯗꯒꯤ ꯍꯦꯟꯇꯣꯛꯇꯅ ꯑꯉꯥꯡꯒꯤ ꯆꯨꯔꯥ ꯀ꯭ꯔꯣꯟꯋꯣ ꯑꯗꯒꯤꯗꯤ ꯆꯥꯛꯎꯝꯕ ꯀꯔꯤ ꯀꯔꯥꯏꯗꯒꯤꯅꯣ ꯑꯈꯣꯏꯒꯤ ꯊꯧꯗꯣꯛ ꯑꯃ ꯊꯣꯛꯇ꯭ꯔꯤꯀꯥꯟꯗ ꯏꯃꯨꯡ ꯑꯃꯗ ꯊꯧꯗꯣꯛ ꯑꯍꯨ ꯍꯨꯝ ꯃꯔꯤ ꯑꯍꯨꯝ ꯃꯔꯤꯅꯦ ꯅꯟꯖꯜꯂꯛꯏꯁꯦ ꯈꯪꯗꯦ ꯆꯠꯇꯕ ꯁꯨ ꯌꯥꯗꯕ ꯕꯥꯔꯇꯣꯟ ꯇꯧꯔꯛꯄꯅꯤꯅ ꯁꯦꯟꯊꯣꯛꯅꯒ ꯁꯦꯟꯊꯣꯛ ꯃꯇꯥꯖꯤꯒ ꯆꯠꯂꯤ ꯕ ꯊꯕꯛꯁꯤꯒ ꯌꯥꯝ ꯆꯥꯟꯅꯗ꯭ꯔꯦ ꯍꯧꯖꯤꯛꯁꯦ ꯇꯧꯔꯤꯖꯦ ꯊꯥꯏꯅꯉꯩꯗꯤ ꯑꯉꯝꯕ ꯈꯔ ꯈꯔ ꯄꯤꯅꯔꯝꯃꯤꯗꯣ ꯍꯧꯖꯤꯛꯇꯤ ꯀꯗꯥꯏꯗꯒꯤ ꯂꯤꯁꯤꯡ ꯑꯃ ꯑꯅꯤ ꯑꯗꯨ ꯉꯥꯛꯇ
ꯃꯥꯅꯤ ꯃꯥꯅꯤ ꯑꯅꯛꯄꯅꯦ ꯂꯩꯀꯥꯏꯒꯤ ꯀꯩꯒꯤꯗꯅꯦ ꯅꯨꯄꯤ ꯑꯈꯣꯏꯅ ꯆꯠꯂꯒꯕꯨ ꯂꯨꯄꯥ ꯆꯥꯝꯃꯉꯥ ꯄꯤꯕꯗꯅꯦ ꯐꯕꯒꯤ ꯋꯥꯅꯤ ꯈꯤꯇꯪ ꯂꯝ ꯂꯥꯞꯅꯅꯦ ꯐꯤ ꯁꯦꯠꯂꯒ ꯆꯠꯄꯗꯗꯤꯅꯦ ꯂꯨꯄꯥ ꯂꯤꯁꯤꯡ ꯄꯤꯗ꯭ꯔꯗꯤ ꯆꯧꯉꯥ ꯊꯥꯗꯕꯗꯨꯗꯤ ꯏꯀꯥꯏꯔꯦ ꯑꯩꯈꯣꯏꯁꯨ ꯉꯥꯏꯔꯦ ꯃꯤ ꯃꯃꯥꯡꯗ ꯃꯤꯒꯤ ꯀꯩꯅꯣ ꯍꯥꯏꯕꯝꯁꯨ ꯂꯩ ꯑꯈꯣꯏꯒꯤ ꯂꯩꯕ ꯂꯩꯇꯕꯗꯨꯅ ꯑꯃꯅꯤꯗꯣ ꯀꯩꯅꯣ ꯍꯧꯖꯤꯛꯇꯤꯅꯦ ꯂꯨꯍꯣꯡ ꯕ ꯇꯣꯟ ꯂ ꯂꯥꯛꯑꯅꯤ ꯆꯍꯤ ꯑꯣꯜꯂꯛꯄꯗ ꯁꯣꯁꯇꯤ ꯆꯍꯤ ꯑꯅꯤ ꯑꯍꯨꯝ ꯂꯩꯕꯒ ꯑꯃꯨꯛ ꯆꯨꯔꯥꯀ꯭ꯔꯣꯟ ꯃꯆꯥ ꯑꯅꯤ ꯄꯣꯛꯑꯦ ꯑꯅꯤꯔꯛ ꯁꯣꯁꯇꯤ ꯆꯥꯎꯅ ꯁꯣꯜꯂꯤ ꯑꯍꯨꯝ ꯄꯣꯛꯑꯦ ꯑꯍꯨꯝꯂꯛ ꯁꯣꯜꯂꯤ ꯍꯧꯖꯤꯛ ꯃꯇꯝꯖꯦ ꯑꯩꯈꯣꯏꯗꯤ ꯋꯥꯔꯦ ꯊꯥꯏꯅꯒ ꯌꯥꯝ ꯈꯦꯠꯅꯔꯦꯗ
ꯑꯗꯨꯅꯦ ꯅꯣꯡꯃꯗ ꯊꯣꯛꯏꯕ ꯗꯦꯕ ꯀꯔꯃꯁꯦ ꯑꯃꯈꯠꯇꯪ ꯊꯣꯛꯄ ꯑꯣꯏꯇꯥꯔꯗꯤ ꯑꯈꯣꯏꯁꯨ ꯀꯗꯥꯏ ꯀꯗꯥꯏꯗꯒꯤꯅꯣ ꯁꯤꯟꯅꯔꯅꯤꯕ ꯑꯅꯤ ꯑꯍꯨꯝ ꯑꯅꯤ ꯑꯍꯨꯝ ꯐꯥꯡꯖꯟꯅꯔꯛꯄꯖꯤꯗꯗꯤ ꯍꯥꯟꯅ ꯂꯩꯇ꯭ꯔꯤꯉꯩ ꯃꯔꯛꯇꯨꯗ ꯑꯃꯨꯛꯀ ꯍꯦꯟꯅ ꯂꯩꯁꯤꯜꯂꯛꯇꯕꯅꯤꯗꯣ ꯇꯣꯢꯁꯦ ꯄꯨꯊꯕꯅꯤ ꯅ ꯍꯦꯜꯂꯛꯄꯤ
ꯑꯗꯨꯅꯤꯅꯦ ꯑꯉꯥꯡ ꯅꯨꯕꯤꯅ ꯆꯥꯎꯁꯜꯂꯛꯏꯗꯣ ꯑꯗꯒꯤ ꯉꯔꯥꯡ ꯅꯍꯥꯟꯗꯁꯨ ꯀ꯭ꯂꯥꯁ ꯇꯨꯋꯦꯜꯐꯀꯤ ꯑꯦꯛꯖꯥꯝ ꯇꯦꯟꯒꯤ ꯍꯥꯏꯗꯣꯛꯅꯈꯤꯕꯒꯤ ꯏꯁꯥꯒꯩ ꯅꯧꯅ ꯃꯤꯡ ꯆꯟꯕ ꯍꯥꯏꯁꯤꯗꯕꯨ ꯁ꯭ꯀꯨꯜ ꯑꯃꯗ ꯄꯩꯁꯥꯗꯣ ꯌꯥꯝꯅ ꯆꯪꯉꯤꯗꯣ ꯑꯗꯨꯗ ꯂꯣꯏꯅ ꯍꯥꯏꯖꯟꯒꯤꯗꯅꯅꯦ ꯄꯩꯁꯥꯖꯤꯡꯖꯦ ꯒ꯭ꯌꯥꯟ ꯃꯦꯟꯒ ꯇꯥꯗ꯭ꯔꯦꯅꯦ ꯇꯧꯔꯤꯖꯤꯕꯣ
ꯑꯗꯣ ꯅꯣꯏꯅꯦ ꯅꯪꯗꯤ ꯑꯃꯨꯛ ꯀꯔꯤ ꯀꯔꯤ ꯁꯨꯔꯤꯒꯦ ꯀꯃꯥꯏꯟ ꯇꯧꯔꯤꯒꯦ
ꯍꯧꯖꯤꯛꯀꯥꯟꯁꯦ ꯍꯥꯟꯅꯗꯤꯅꯦ ꯕꯟ ꯅꯨꯡ ꯀꯩꯀꯥ ꯂꯩꯇ꯭ꯔꯤꯉꯩꯗꯅꯤꯅꯦ ꯄꯩꯁꯥ ꯅꯨꯡꯁꯥ ꯈꯔ ꯊꯥꯗꯔ ꯈꯣꯠꯂꯒ ꯑꯩꯁꯨ ꯇꯧꯔꯝꯕꯅꯦ ꯁꯦꯟꯗꯣꯏ ꯅꯨꯡꯗꯣꯏ ꯈꯔ ꯂꯥꯛꯇꯅ ꯍꯧꯖꯤꯛꯇꯤꯅꯦ ꯀꯩꯊꯦꯜꯅꯦꯅ ꯇꯧꯔꯤꯁꯦ ꯇꯝꯕ ꯉꯝꯗꯦ ꯍꯧꯖꯤꯛ ꯀꯩꯝꯇ ꯇꯧꯔꯝꯗꯕꯁꯦ ꯉꯥꯏꯍꯥꯛ ꯂꯩꯔꯒ ꯕꯟ ꯇꯧꯔꯦ ꯅꯨꯃꯤ ꯃꯤꯠ ꯃꯉꯥꯅꯤ ꯊꯤꯡꯉꯦ ꯇꯔꯥꯅꯤ ꯊꯤꯡꯉꯦ ꯇꯧꯕꯖꯤꯗꯅꯦ ꯄꯩꯁꯥꯖꯦ ꯌꯥꯝ ꯄꯨꯊꯔꯦ ꯑꯗꯨꯗꯁꯨ ꯃꯗꯨꯗꯩꯅꯦ ꯑꯩ ꯁꯨꯝꯕ ꯊꯥꯗꯕꯁꯦ ꯇꯧꯖꯔꯔꯣꯏꯅ ꯌꯨꯝꯗꯅꯦ ꯐꯤ ꯈꯔ ꯁꯥ ꯉꯥꯅꯨ ꯌꯦꯟ ꯈꯔ ꯇꯧꯔꯒꯅꯦ ꯇꯦꯛ ꯇꯦꯛ ꯄꯥꯡꯉꯒꯦꯅ ꯑꯣꯏꯅ ꯈꯜꯂꯕꯅꯤꯀꯣ ꯃꯊꯣꯏꯒꯖꯦ ꯇꯧꯕ ꯌꯥꯕ ꯃꯇ ꯇꯝ ꯑꯣꯏꯗ꯭ꯔꯦ ꯏꯔꯥꯡ ꯃꯇꯥꯁꯤꯅ
ꯑꯗꯨꯅꯦ ꯑꯩꯖꯨ ꯀꯊꯦꯜꯗ ꯊꯣꯛꯑ ꯐꯤꯒꯤ ꯗꯨꯀꯥꯟ ꯑꯃ ꯐꯝꯃꯝꯕꯗꯣ ꯅꯍꯥꯋꯥꯏꯗꯤ ꯂꯨꯍꯣꯡ ꯀꯩꯍꯣꯡꯕ ꯑꯃ ꯂꯥꯛꯄꯗ ꯑ ꯄꯩꯁꯥꯗꯣ ꯖꯣꯞ ꯖꯣꯞ ꯐꯪꯉꯤ ꯍꯧꯖꯤꯛꯇꯤ ꯑꯗꯨꯁꯨ ꯇꯧꯗ꯭ꯔꯦ ꯏꯔꯥꯡ ꯀꯜꯂꯕꯅꯤꯅ ꯄꯩꯁꯥꯗꯣ ꯊꯣꯛꯅꯗ꯭ꯔꯕꯅꯤꯅ ꯌꯥꯔꯤꯈꯩ ꯁꯝ ꯖꯟꯅꯅꯕ ꯍꯣꯠꯅꯔꯦ ꯑꯇꯥꯡꯕ ꯄꯣꯠꯁꯨ ꯂꯩꯗ꯭ꯔꯦ ꯁꯦꯟꯊꯣꯛ ꯂꯝꯕꯤꯖꯦ ꯌꯥꯝ ꯋꯥꯁꯜꯂꯛꯑꯦ ꯄꯣꯠꯁꯨ ꯁꯤꯠꯇꯦ ꯍꯀꯥꯝ ꯆꯠꯂꯒ ꯂꯩꯔꯦ ꯑꯗꯨꯅꯤ ꯑꯗꯨꯝ ꯀꯥꯟ ꯊꯣꯛꯑꯦ ꯗꯨ ꯉꯥꯏ
ꯑꯣ ꯑꯣ ꯍꯣꯏꯅꯦ ꯍꯧꯖꯤꯛ ꯃꯇꯝꯗꯗꯤꯅꯦ ꯑꯈꯣꯏꯅꯒꯅꯦ ꯁꯨꯝ ꯌꯣꯟꯖꯕꯁꯤꯗꯤꯅꯦ ꯁꯤꯠꯁꯨ ꯁꯤꯠꯇ꯭ꯔꯦ ꯅꯍꯥꯖꯤꯡꯖꯤꯅꯅꯦ ꯐꯣꯟꯗ ꯊꯥꯒꯠꯂꯒ ꯈꯣꯠꯂꯒ ꯇꯧꯕ ꯃꯌꯥꯝ ꯖꯤꯅꯅꯦ ꯀꯩꯅꯣꯒ ꯇꯧꯗ꯭ꯔ ꯄꯣꯠꯅꯤꯗ ꯊꯥꯒꯠꯂꯒ ꯈꯣꯠꯂꯒ ꯇꯧꯕ ꯃꯌꯥꯝꯁꯤꯅ ꯌꯥꯗ꯭ꯔꯦꯅꯦ
ꯍꯣ ꯍꯣꯏ ꯑꯗꯣ ꯅꯪꯒꯤ ꯄꯩꯁꯥꯗꯣ ꯇꯉꯥꯏ ꯐꯗꯕ ꯑꯣꯏꯕꯅꯤꯅꯅꯦ ꯅꯪꯒꯤ ꯅꯨꯄꯥꯗꯣ ꯑꯝꯇꯪ ꯕꯦꯡꯇꯨꯗ ꯊꯥꯔꯨꯔꯣ ꯑꯗꯨꯒ ꯀꯩ ꯀꯩ ꯆꯪꯕꯅꯣ ꯈꯣꯠꯄꯅꯣꯗꯣ ꯍꯪꯍꯜꯂꯣ ꯃꯥꯅ ꯗꯨꯝ ꯄꯥꯅꯤꯅ ꯃꯈꯣꯡ ꯈꯔ ꯌꯥꯡꯉꯅꯤ ꯅꯪꯅ ꯅꯪꯗꯤ ꯑꯃꯨꯛ ꯊꯥꯗꯣꯛꯄ ꯉꯝꯃꯔꯣꯏ ꯑꯉꯥꯡ ꯅꯨꯕꯤ ꯂꯩꯕꯅꯤꯅ
ꯍꯣ ꯍꯣꯏ ꯍꯣꯏ ꯍꯣꯏ ꯑꯗꯨꯅ ꯐꯗꯧꯔꯤ ꯅꯪꯒ ꯇꯥꯟꯅꯔꯒꯅꯅꯦ ꯋꯥꯈꯜ ꯂꯧꯁꯤꯡ ꯈꯔ ꯍꯦ ꯊꯣꯛꯏ ꯑꯩꯅꯦ ꯇꯪ ꯍꯪꯍꯜꯂꯨꯔꯒꯦ ꯁꯣꯏꯗꯕꯤꯗ ꯃꯗꯨ ꯌꯥꯗ꯭ꯔꯒꯗꯤ ꯑꯩ ꯅꯪꯉꯣꯟꯗ ꯑꯃꯨꯛꯅꯦ ꯅꯪꯒꯤ ꯂꯧꯕꯝꯗꯣ ꯑꯗꯨꯗ ꯍꯉꯁꯨ ꯁꯨ ꯍꯪꯁꯤꯀꯣ
ꯍꯣ ꯍꯣꯏ ꯇꯧꯔꯣ ꯇꯧꯔꯣ ꯁꯣꯝꯗ ꯄꯩꯁꯥꯗꯣ ꯑꯔꯦꯝꯕꯗ ꯃꯌꯥꯝ ꯃꯥꯡ ꯍꯟꯕꯗꯣ ꯄꯥꯝꯃꯨꯏꯕ ꯍꯌꯦꯡ ꯂꯩ ꯂꯩꯕꯒ ꯁꯤꯡꯇꯣꯛꯍꯧꯅꯕ ꯐꯔꯦ ꯐꯔꯦ ꯑꯗꯨꯗꯤ ꯅꯪ ꯋꯥꯔꯤꯗꯣ ꯐꯖꯅ ꯁꯥꯔꯣꯀꯣ
ꯍ ꯍꯣꯏ ꯑꯩ ꯑꯃꯨꯛ ꯇꯨ ꯃꯇꯨꯡꯗ ꯑꯃꯨꯛ ꯇꯧꯔꯛꯀꯦꯀꯣ ꯑꯗꯨꯒꯅꯦ ꯑꯃꯨꯛ ꯐꯥꯎꯅꯔꯁꯤ ꯑꯥ ꯑꯥ ꯊꯝꯃꯦ ꯊꯝꯃꯦ
ꯊꯝꯃꯣ ꯊꯝ